ꯍꯂꯣ
ꯇꯥꯕ꯭ꯔꯣ
ꯑꯝ ꯇꯥꯏꯌꯦ ꯀꯩꯇꯧꯔꯤꯅꯣ
ꯑꯗꯨꯝ ꯍꯤꯞꯄꯒ ꯂꯩꯔꯤꯗ
ꯏꯁ ꯅꯜꯂꯤꯍꯦ
ꯐꯣꯝ ꯈꯪꯗꯕꯒꯤ ꯑꯗꯨꯝ ꯂꯩꯔꯕꯅꯤꯅꯦ
ꯑꯥ ꯆꯥꯛ ꯏꯟꯖꯥꯡꯗꯤ ꯆꯥꯔꯕ
ꯍꯣꯏ ꯆꯥꯔꯦ
ꯀꯩ ꯏꯟꯖꯥꯡ ꯆꯥꯔꯦ
ꯉꯁꯤꯁꯦ ꯏꯟꯁꯥꯡ ꯊꯣꯡꯕ ꯇꯟꯃꯒꯤ ꯏꯟꯁꯥꯡ ꯊꯣꯡꯗ꯭ꯔꯦ ꯁꯤꯡꯖꯨ ꯈꯔ ꯆꯥꯏ
ꯏꯟꯁꯥꯡ ꯊꯣꯡꯗ꯭ꯔꯦ
ꯍꯣꯏ ꯏꯖꯥꯡ ꯊꯣꯡꯗ꯭ꯔꯦꯗ
ꯀꯩ ꯑꯣꯏꯅ ꯆꯥꯔ
ꯁꯤꯡꯖꯨ ꯈꯛꯇ ꯆꯥꯔꯦ ꯉꯁꯤꯗꯤ
ꯌꯥꯏꯅꯦ ꯌꯥꯏꯅꯦ ꯑꯗꯨꯁꯨ
ꯍꯣꯏ
ꯑꯍꯥꯎ ꯑꯍꯥꯎꯕ ꯆꯥꯕ ꯌꯥꯗ꯭ꯔꯣ
ꯑꯍꯥꯎꯕꯁꯨ ꯆꯃꯜꯂꯗꯤ ꯐꯠꯇꯦꯅꯦ
ꯑꯁ ꯃꯥꯅꯤ ꯃꯥꯅꯤꯅꯦ ꯆꯥꯃꯜꯂꯁꯨ ꯐꯠꯇꯦꯅꯦ ꯑꯍꯥꯎꯕꯁꯦ ꯃꯅꯥ ꯃꯁꯤꯡꯅ ꯁꯥ ꯐꯍꯜꯂꯦꯕ
ꯃꯅꯥ ꯃꯁꯤꯡꯁꯨ ꯊꯣꯡꯕ ꯇꯟꯕ
ꯑꯥ ꯇꯧꯕꯅꯦ ꯇꯧꯕꯅꯦ ꯊꯨꯝꯃꯜꯂꯁꯨ
ꯁꯥ ꯑꯣꯏꯔꯗꯤ ꯈꯔ ꯊꯣꯡꯕ ꯅꯨꯡꯉꯥꯏꯕ
ꯑꯥ ꯃꯥꯅꯤꯅꯦ ꯆꯥꯛꯁꯦ ꯀꯩꯅꯣ ꯈꯪꯗꯦꯅꯦ ꯅꯨꯡꯇꯤꯒꯤ ꯆꯥꯔꯁꯨ ꯄꯦꯟꯗꯦꯕ ꯀꯩꯒꯅꯣ ꯈꯪꯗꯦꯅꯦ ꯄꯣꯜ ꯌꯦꯡꯗ꯭ꯔꯣ ꯅꯪꯗꯤ
ꯕꯣꯜꯁꯦ ꯑꯗꯨꯝ ꯈꯔ ꯈꯔꯗꯤ ꯌꯦꯡꯉꯍꯣꯏ
ꯑꯁ ꯍꯟꯗꯛꯁꯦ ꯈꯔ ꯑꯣꯟꯅꯕꯒꯨꯝ ꯇꯧꯗ꯭ꯔꯣ
ꯍꯣꯏ
ꯐꯖꯕꯁꯤꯡꯅ ꯈꯔ ꯐꯖꯕ ꯋꯥꯠꯂꯦ
ꯍꯣꯏ
ꯍꯩꯇꯕ ꯀꯟꯇ꯭ꯔꯤꯅ ꯈꯔ ꯍꯩꯕꯒꯨꯝ ꯇꯧꯕ ꯈꯔ ꯇꯧꯋꯦꯅꯦ
ꯍꯟꯗꯛꯁꯦ ꯈꯔ ꯇꯣꯡꯉꯥꯜꯂꯦ
ꯑ ꯑꯗꯨꯅꯦ ꯍꯥꯏꯁꯦ ꯑꯅꯧꯕ ꯍꯟꯗꯛ ꯈꯛꯇꯪ ꯀ꯭ꯋꯥꯂꯤꯐꯥꯏ ꯇꯧꯕ ꯀꯟꯇ꯭ꯔꯤꯈꯣꯏꯗꯣ ꯈ꯭ꯔ ꯂꯤꯡꯕ ꯌꯥꯎꯔꯦꯕ
ꯍꯣꯏ
ꯑꯗꯨꯒꯤ ꯌꯥꯗꯦꯅꯦ ꯍꯟꯗꯛ ꯃꯔꯛꯁꯦ
ꯍꯟꯗꯛꯇꯤ ꯕꯣꯜ ꯍꯩꯇꯕ ꯂꯩꯇ꯭ꯔꯦꯗ ꯂꯣꯏ ꯍꯩꯔꯦꯗ
ꯂꯣꯏ ꯍꯩꯔꯦꯅꯦ ꯆꯨꯝꯃꯤꯅꯦ ꯑꯥꯎ ꯃꯥ ꯃꯥꯒꯤꯀꯣ ꯎꯝ
ꯗꯥꯎ ꯑꯃꯗꯤ ꯑꯃꯨꯛ ꯂꯩꯕꯅꯤꯅꯀꯣ
ꯃꯥꯅꯦ ꯃꯥꯅꯦ ꯀꯅꯥ ꯈꯪ ꯀꯟꯇ꯭ꯔꯤ ꯃꯃꯤꯡ ꯇꯥꯗꯕ ꯑꯃꯅ ꯂꯧꯈꯤꯗꯣꯏꯔ ꯋꯜꯀꯞ ꯑꯗꯨꯃꯥꯏꯅꯒ ꯇꯧꯗꯣꯏ ꯃꯥꯜꯂꯦ ꯍꯥ
ꯍꯣꯏ
ꯑꯁ ꯅꯪꯗꯤ ꯀꯩ ꯀꯟꯇ꯭ꯔꯤꯗ ꯁꯞꯄꯣꯔꯠ ꯂꯩꯔꯦ
ꯌꯥꯟ ꯇꯥꯥꯗꯤꯗ ꯑꯩꯁꯦ
ꯌꯥꯝ ꯑꯉꯝꯕꯗꯨꯔꯣ ꯑꯩꯗꯤ ꯕ꯭ꯔꯥꯖꯤꯜꯗ ꯄꯥꯝꯕ ꯑꯗꯨ ꯈꯪꯗꯦꯅꯦ
ꯍꯟꯗꯛꯁꯦ ꯕ꯭ꯔꯥꯖꯤꯜ ꯄꯥꯝꯕꯁꯦ ꯌꯥꯝꯃꯦꯍꯦ
ꯑꯧ
ꯕ꯭ꯔꯥꯖꯤꯜ ꯄꯥꯝꯗꯥꯕ ꯃꯤ ꯂꯩꯇꯦ
ꯃꯥꯅꯦ ꯅꯨꯄꯤ ꯅꯨꯄꯥ ꯀꯣ ꯑꯉꯥꯡ ꯑꯔꯖꯦꯟꯇꯤꯅꯥ ꯕ꯭ꯔꯥꯖꯤꯜꯗꯤ
ꯍꯣꯏ
ꯇꯟꯈ꯭ꯔꯕ ꯄꯥꯝꯃꯟꯕꯒꯤ ꯃꯤꯁꯤꯡꯅ
ꯍꯣꯏ ꯑꯥꯔꯖꯦꯟꯇꯤꯅꯥ ꯄꯥꯝꯕ ꯃꯤꯅꯁꯨ ꯑꯗꯨꯝ ꯕ꯭ꯔꯥꯖꯤꯜ ꯄꯥꯝꯒꯅꯤ ꯄꯣꯔꯇꯨꯒꯥꯜ ꯄꯥꯝꯕ ꯃꯤꯅꯁꯨ ꯑꯗꯨꯝ ꯕ꯭ꯔꯖꯤꯜ ꯄꯥꯝꯒꯅꯤ
ꯃꯥꯅꯦ ꯃꯥꯅꯦ ꯃꯣꯏ ꯃꯁꯦꯟ ꯃꯪꯈꯠꯇ ꯈꯠꯅꯩ
ꯍꯣꯏ ꯑꯥꯔꯖꯦꯟꯇꯤꯅꯥꯒ ꯄꯣꯔꯇꯨꯒꯥꯜꯗꯤ ꯑꯗꯨꯝ ꯈꯟꯅꯅꯕ
ꯑꯥ ꯃꯥꯅꯦ ꯃꯤꯅꯗꯤ ꯑꯥꯗꯗꯤ ꯅꯨꯡꯁꯤꯅꯔ ꯂꯩꯕ ꯔꫭꯅꯥꯜꯗꯣ ꯃꯦꯁꯤꯗꯤ ꯅꯨꯡꯁꯤꯅꯔ ꯂꯩꯕ ꯁꯤꯅ ꯈꯠꯅꯔ ꯂꯩꯕ ꯄꯪꯈꯠꯇ ꯈꯠꯅꯔ ꯂꯩꯍꯥ
ꯑꯥ
ꯕꯦꯔꯥꯅꯤ ꯍꯧꯖꯤꯛ ꯃꯇꯝꯁꯦ
ꯅꯪꯗꯤ ꯀꯩ ꯏꯟꯁꯥꯡ ꯆꯥꯒꯦ ꯉꯁꯤ
ꯑꯁ ꯉꯁꯤꯁꯦ ꯑ ꯉꯥ ꯊꯣꯡꯉꯦ
ꯍꯥꯎꯋꯤꯅꯦ
ꯉꯥ ꯊꫭꯡꯉ ꯆꯥꯔꯦ ꯀꯦꯖꯤ ꯇꯪꯈꯥꯏꯗꯪ ꯂꯩꯔꯒ
ꯑꯣ
ꯊꫭꯡꯉꯥ ꯆꯔꯦ
ꯀꯔꯤ ꯇꯧꯔꯒ ꯂꯩꯕꯅꯣ ꯍꯟꯗꯛꯇꯤ
ꯑꯁ ꯑꯗꯨꯝ ꯂꯩꯗꯥ ꯌꯨꯝꯗ ꯀꯩꯁꯨ ꯇꯧꯅꯤꯡꯉꯥꯏ ꯂꯩꯇꯕꯤꯒꯤ ꯁꯥꯕꯒꯤꯀꯣ ꯍꯟꯗꯛ ꯃꯔꯛꯁꯨ ꯌꯥꯝꯅꯥꯛ
ꯍꯟꯗꯛ ꯃꯔꯛ ꯂꯩꯕ ꯌꯥꯗꯦ
ꯑꯣ ꯌꯥꯝ ꯁꯥꯕ꯭ꯔꯣ
ꯌꯥꯝ ꯃꯔꯛ ꯃꯔꯛꯇ ꯌꯥꯝ ꯁꯥꯏ ꯑꯃꯨꯛ ꯌꯥꯝ ꯏꯪꯕꯁꯨ ꯂꯩꯕ ꯌꯥꯝ ꯁꯥꯕꯁꯨ ꯑꯗꯨꯝ ꯂꯩꯕ
ꯎꯝ ꯍꯟꯗꯛ ꯋꯦꯗꯔꯁꯤꯀꯣ ꯕꯦꯔꯥꯅꯤ ꯁꯨꯃꯥꯏꯅ ꯇꯧꯕ ꯌꯥꯎꯋꯦꯅꯦ ꯈꯪꯗ꯭ꯔꯦ ꯍꯟꯗꯛ ꯒ꯭ꯌꯥꯟ ꯇꯥꯗ꯭ꯔꯦ
ꯑꯣꯟ ꯑꯣꯟꯂꯅꯦ
ꯎꯝ ꯑꯣꯜꯂꯦ ꯊꯥꯏꯅꯗꯤ ꯖꯨꯟꯒ ꯍꯥꯏꯁꯦ ꯐꯖꯅ ꯁꯥꯕ ꯅꯠꯇ꯭ꯔꯣ
ꯍꯣꯏ
ꯍꯧꯖꯤꯛ ꯃꯇꯝꯗꯤ ꯌꯥꯝꯅꯗꯤ ꯌꯧꯗꯦꯀꯣ
ꯍꯣꯏ ꯁꯥꯕꯥꯁꯨ ꯌꯧꯗꯦ ꯏꯪꯕꯁꯨ ꯌꯧꯗꯦ ꯀꯃꯥꯏꯅ
ꯀꯃꯥꯏꯅ ꯇꯧꯔꯤꯅꯣ ꯑꯗꯨꯕꯨ
ꯈꯪꯗ꯭ꯔꯦꯅꯦ
ꯊꯥꯏꯅꯗꯤ ꯖꯨꯟꯗ ꯂꯥꯛꯑꯗꯤ ꯑꯁ ꯂꯩꯐꯝ ꯂꯩ ꯈꯣꯠꯂꯀ ꯉꯝꯗꯕꯗꯣ ꯁꯥꯃꯟꯕꯒꯤ
ꯍ‌ꯣꯏ ꯑꯗꯨꯅꯦ
ꯇꯧꯕꯅꯤꯅꯦ ꯍꯟꯗꯛꯇꯤ ꯀꯃꯥꯏꯟ ꯇꯧꯕꯅꯣ ꯈꯪꯗꯦ
ꯍꯣꯏ ꯑꯣꯜꯂ‌ꯦ ꯅꯣꯡ ꯇꯥꯕꯁꯨꯅꯦ ꯇꯥꯕꯁꯨ ꯅꯠꯇꯕ ꯇꯥꯗꯕꯁꯨ ꯅꯠꯇꯕ
ꯅꯣꯡꯁꯤꯅ ꯈꯪꯗꯦ ꯎꯝ ꯃꯣꯏ ꯍꯧꯖꯤꯛ ꯃꯇꯝꯁꯦ ꯈꯪꯗꯦ ꯃꯇꯝꯁꯦ ꯄꯪꯑꯣꯟꯗ ꯑꯣꯟꯅꯔꯦꯅꯦ
ꯑꯥ ꯌꯥꯗ꯭ꯔꯦꯅꯦ
ꯒ꯭ꯌꯥꯟ ꯇꯥꯗ‌ꯦ
ꯅꯨꯡꯊꯤꯟ ꯅꯨꯡꯊꯤꯜꯗꯒꯨꯝꯕꯗꯤ ꯕꯣꯜ ꯁꯥꯅꯥꯕꯒꯨꯝꯕ ꯆꯠꯇ꯭ꯔꯣ
ꯑꯁ ꯑꯩꯁꯦ ꯕꯣꯜꯁꯦ ꯑꯁ ꯈꯔ ꯀꯨꯏꯔꯦ ꯁꯥꯟꯅꯗꯕ ꯈꯣꯡ ꯅꯥꯕꯗꯒꯤꯀꯣ
ꯑꯥ ꯑꯩꯁꯨ ꯍꯥꯟꯅꯗꯤ ꯌꯥꯝ ꯃꯤꯅꯦ
ꯑꯗꯨꯗꯒꯤ ꯇꯣꯛꯈ꯭ꯔꯕ ꯑꯩ ꯅꯪꯗꯤ ꯆꯠꯄ꯭ꯔꯣ ꯑꯗꯣ
ꯑꯩꯁꯨ ꯆꯠꯇ꯭ꯔꯦꯗ
ꯑꯣ ꯕꯣꯜꯁꯨ ꯁꯥꯟꯅꯕꯁꯨ ꯐꯩ ꯑꯁꯤꯡꯕ ꯃꯔꯛ ꯃꯔꯛꯇꯀꯣ
ꯆꯠꯂꯒꯗꯤ ꯌꯥꯝ ꯐꯒꯅꯤ
ꯑꯁ ꯑꯗꯨꯅꯦ ꯖꯤꯝꯒꯨꯝꯕ ꯆꯠꯇꯣꯏ ꯁꯔꯨꯛꯄꯨꯗꯤꯀꯣ
ꯍꯣꯏ
ꯕꯣꯜ ꯁꯥꯟꯅꯕꯅ ꯐꯩꯌꯦꯕ
ꯑꯥ ꯑꯗꯨꯅꯦ
ꯏꯁꯩꯁꯤ ꯌꯥꯗ꯭ꯔ‌ꯦꯗ ꯆꯦꯟꯗꯕ ꯀꯨꯏꯃꯟꯕꯒꯤ ꯆꯥꯡꯁꯦ ꯌꯥꯔꯔꯣꯏ ꯆꯦꯟꯕ ꯁꯨꯡꯉꯝ ꯉꯝꯃꯔꯣꯏ ꯑꯩꯗꯤ
ꯑꯥ ꯑꯣ ꯑꯗꯨꯝ ꯅꯨꯡꯇꯤꯒꯤ ꯑꯗꯨꯝ ꯁꯥꯟꯅꯔꯒ ꯍꯦꯛꯇ ꯁꯥꯟꯅꯗꯕꯁꯦ ꯑꯁ ꯍꯛꯆꯥꯡꯁꯦ ꯀꯩꯅꯣꯝ ꯇꯧꯋꯤꯅꯦ
ꯋꯥꯔꯦꯅ‌ꯦ ꯀꯩꯅꯣꯃ ꯁꯨꯆꯦꯟ ꯆꯦꯟꯗꯕꯒꯤ ꯑꯩꯈꯣꯏꯒꯤ ꯀꯩꯅꯣꯃ ꯑ ꯅꯤꯗ ꯅꯥꯕꯗꯣ ꯈꯪꯕ꯭ꯔ‌ꯣ
ꯑꯥ
ꯁꯔꯨꯗ ꯑꯁ ꯑꯗꯨꯃꯥꯏꯟ ꯇꯧꯔꯦꯅꯦ ꯕꯦꯔꯥꯅꯦ
ꯇꯧꯕꯅꯦ
ꯁꯨꯆꯦꯟ ꯆꯦꯟꯃꯟꯗ꯭ꯔꯗꯤ ꯑꯗꯨꯃꯥꯏꯅ ꯇꯧꯕꯖꯥꯠꯅꯤꯀꯣ ꯑꯁ ꯈꯤꯇꯪꯕꯨ ꯆꯦꯜꯂꯗꯤ ꯑꯩꯈꯣꯏꯒꯤ ꯀꯩꯅꯣꯃ ꯅꯤꯒꯤ ꯁꯔꯨꯗꯣ
ꯑꯥ
ꯑꯗꯨꯗ ꯅꯥꯕꯗꯣ ꯑꯁ ꯑꯗꯨꯒ ꯃꯁꯜ ꯃꯁꯜ ꯄꯦꯟꯒ ꯇꯧꯔꯛꯑꯅꯤ
ꯍꯥꯟꯅ ꯀꯥꯏꯔꯝꯕꯗꯣ ꯑꯗꯨꯝ ꯃꯦꯜꯂꯅꯤ ꯑꯗꯨꯒ ꯑꯃꯨꯛ ꯀꯥꯏꯊꯣꯔꯛꯑꯅꯤ ꯑꯗꯨꯗꯒꯤꯅ
ꯑꯁ ꯑꯗꯨꯅꯦ ꯆ‌ꯦꯟꯕꯁꯦ ꯂꯦꯞꯄ ꯌꯥꯗꯕ ꯃꯥꯜꯂꯦꯗ
ꯍꯣꯏ ꯈꯔ ꯈꯔꯗꯤ ꯑꯗꯨꯝ ꯅꯨꯡꯇꯤꯒꯤ ꯆꯦꯟꯗꯣꯏꯅꯦ
ꯑ‌ꯣ ꯃꯥꯅꯦ ꯑꯗꯨ ꯅꯠꯇꯗꯤ ꯀꯥꯏꯗꯒꯤ
ꯒ꯭ꯌꯥꯟ ꯇꯥꯗ꯭ꯔꯦ ꯅꯪꯁꯨ ꯆꯠ ꯁꯥꯟꯅꯗ꯭ꯔꯕ ꯍꯟꯗꯛꯇꯤ
ꯍꯟꯗꯛ ꯌꯥꯝ ꯁꯥꯟꯅꯗ꯭ꯔꯦ ꯍꯣꯏ
ꯑ ꯑꯗꯨꯝ ꯁꯥꯟꯅꯔꯝꯕ꯭ꯔꯣ ꯐꯖꯅ
ꯍꯥꯟꯅꯗꯤ ꯐꯖꯅ ꯁꯥꯟꯅꯔꯝꯕꯅꯦ
ꯑꯣ ꯑꯁ ꯇꯧꯕꯅꯦ ꯍꯧꯖꯤꯛ ꯃꯇꯝꯖꯤꯅ ꯃꯇꯝ ꯅꯪꯗꯕ ꯌꯥꯎꯕꯅꯦꯕ ꯕꯣꯜꯒꯨꯝꯕꯁꯨ ꯁꯥꯟꯅꯅꯤꯡꯉꯁꯨ ꯎꯄꯥꯏ ꯂꯩꯇꯕ ꯌꯥꯎꯕꯅꯦ
ꯎꯄꯥꯏ ꯂꯩꯇ꯭ꯔꯦ
ꯊꯕꯛꯇ ꯊꯕꯛ ꯆꯤꯜꯂ ꯀꯥꯟꯗꯒꯣ ꯊꯥꯏꯅꯒꯨꯝꯅ ꯄꯪꯁꯅꯥꯁꯨ ꯁꯥꯟꯅꯕ ꯐꯪꯗ꯭ꯔꯦꯅꯦꯍꯥ ꯍꯧꯖꯤꯛ ꯃꯇꯝꯗꯤ ꯐ꯭ꯔꯤꯗ ꯒ꯭ꯔꯥꯎꯟꯁꯨ ꯐꯖꯅ ꯐ꯭ꯔꯤꯗ ꯐꯪꯗ꯭ꯔꯦ ꯍꯧꯖꯤꯛ ꯃꯇꯝꯗꯤ ꯊꯥꯏꯅꯗꯤ ꯊꯥꯏꯅ ꯑꯉꯥꯡ ꯑꯣꯏꯔꯤꯉꯩꯗꯗꯤ ꯄꯪꯆꯠ ꯆꯠꯂꯒ
ꯎꯝ ꯑꯗꯨꯅꯦ
ꯅꯨꯡꯕꯨ ꯅꯨꯡꯁꯤ ꯄꯪ ꯁꯥꯟꯅ ꯁꯥꯟꯅꯕꯗꯨꯀꯣ
ꯍꯣꯏ
ꯍꯧꯖꯤꯛꯇꯤ ꯒ꯭ꯔꯥꯎꯟ ꯑꯃ ꯍꯦꯛ ꯂꯩꯔꯦ ꯁꯥꯟꯅꯕꯗ ꯃꯄꯨꯅ ꯉꯥꯡꯉꯛꯑꯅꯤ
ꯍꯣꯏ
ꯀꯃꯥꯏꯅ ꯇꯧꯗꯔ
ꯃꯤꯐꯥꯎ ꯂꯩꯇ꯭ꯔꯦ ꯁꯥꯟꯅꯅꯤꯡꯉꯥꯏ
ꯍꯧꯖꯤꯛ ꯑꯗꯨꯅꯦ ꯍꯧꯖꯤꯛꯇꯤ ꯇꯥꯛꯁ ꯇꯥꯛꯁ ꯉꯥꯛꯇ ꯇꯧ ꯂꯩꯔꯦ
ꯍꯣꯏ
ꯇꯁ ꯒ꯭ꯔꯥꯎꯟꯗ ꯄꯩꯁꯥ ꯑꯁ
ꯄꯩꯁꯥ ꯂꯩꯗꯕꯒꯤ ꯕꯣꯜ ꯄꯥꯛ ꯁꯥꯅꯕ ꯐꯪꯉꯔꯣꯏ ꯍꯟꯗꯛꯁꯨ
ꯑꯗꯨꯃꯥꯏ ꯇꯧꯔꯅꯤ ꯎꯝ ꯒ꯭ꯔꯥꯎꯟꯁꯨ ꯐ꯭ꯔꯤꯗ ꯂꯩꯇ꯭ꯔꯦꯕ ꯍꯧꯖꯤꯛ ꯁꯥꯟꯅꯅꯤꯡꯉꯥꯏ ꯍꯥꯏꯗꯤ
ꯍꯣꯏ
ꯍꯥꯟꯅꯗꯤ ꯑꯃ ꯆꯠꯂꯦ ꯑꯗꯨꯝ ꯁꯥꯟꯅꯔꯅꯤ ꯑꯁ ꯅꯨꯡꯉꯥꯏꯕꯅꯦ ꯑꯗꯨ ꯃꯇꯝꯗꯅ ꯃꯇꯝꯁꯦ ꯀꯥꯏꯗꯒꯤ ꯒ꯭ꯔꯥꯎꯟ ꯍꯥꯏꯕꯁꯦ ꯄꯥꯛ ꯎꯗ꯭ꯔꯦꯅꯤ
ꯍꯣꯏ
ꯀꯣ ꯍꯧꯖꯤꯛ ꯃꯇꯝꯗꯤ ꯀꯩ ꯍꯥꯏꯅꯤ ꯌꯨꯝ ꯁꯥꯕ꯭ꯔꯥ ꯀꯩ ꯇꯧꯕ꯭ꯔꯥ ꯂꯣꯏ ꯇꯧ ꯔꯦꯕ ꯍꯧꯖꯤꯛ ꯃꯇꯝꯁꯦ ꯂꯝꯄꯥꯛ ꯍꯥꯏꯁꯦ ꯄꯥꯛ ꯂꯩꯇ꯭ꯔꯦꯕ
ꯎꯝ
ꯁꯨꯃꯥꯏ ꯂꯣꯏ ꯇꯧꯅꯈ꯭ꯔꯦꯅꯦ
ꯍꯣꯏ
ꯈꯨꯟꯗ ꯂꯩꯔꯁꯨ ꯈꯨꯟꯗ ꯂꯩꯕ ꯃꯤꯁꯤꯡꯗꯤ ꯃꯥꯏ ꯃꯥꯏ ꯊꯕꯛ ꯂꯣꯏ ꯆꯠꯅꯕ ꯃꯤꯁꯨ ꯂꯩꯇꯦ
ꯎꯝ ꯁꯨꯃꯥꯏ ꯇꯧꯅꯤ ꯁꯨꯃꯥꯏ ꯇꯧꯅꯤ ꯃꯥ ꯃꯥꯒꯤꯕꯣ
ꯍꯣꯏ
ꯁꯨꯃꯥꯏꯅ ꯇꯧꯕꯅꯤꯅ ꯑꯁ ꯈꯪꯈ꯭ꯔꯦ ꯍꯧꯖꯤꯛ ꯃꯇꯝ ꯃꯇꯝꯖꯨ ꯂꯣꯏ ꯑꯣꯟꯅꯔꯦ
ꯃꯥꯏ ꯃꯥꯏ ꯊꯤꯡꯗꯕ ꯑꯗꯨꯝ ꯇꯧꯕ ꯉꯥꯛꯇ ꯑꯣꯏꯔꯤꯅꯦ
ꯑꯥ ꯊꯥꯏꯅꯒ ꯊꯤ ꯈꯦꯠꯅꯔꯦ ꯍꯧꯖꯤꯛꯇꯤ꯫
ꯍꯣꯏ ꯌꯥꯝ ꯈꯦꯠꯅꯔꯦ꯫
ꯎꯝ ꯑꯉꯥꯡ ꯑꯣꯏꯔꯤꯉꯩ ꯃꯇꯝꯗꯅ ꯍꯦꯟꯅ ꯅꯨꯡꯉꯥꯏꯔꯦ ꯐꯖꯅ ꯍꯥꯏꯗꯤ꯫ ꯊꯤ ꯅꯨꯡꯉꯥꯏꯔꯦꯕ ꯑꯥ ꯑꯉꯥꯡ ꯑꯣꯏꯔꯤꯉꯩ ꯀꯥꯟꯗꯗꯤ꯫ ꯆꯩꯕꯤꯅꯤꯉꯥꯏꯁꯨ ꯂꯩ ꯏꯇꯦ꯫
ꯍ ꯍ
ꯑꯗꯩ ꯑ ꯁꯔꯣꯛꯇ ꯆꯦꯟꯕ ꯈꯣꯠꯄ ꯇꯧꯔꯁꯨ ꯍꯥ ꯥꯀꯅꯥꯝꯁꯨ ꯉꯥꯡꯕꯤꯔꯣ꯫ ꯕꯣꯜ ꯁꯥꯟꯅꯕꯁꯨ ꯐ꯭ꯔꯤꯗ ꯁꯥꯟꯅꯕ ꯐꯪ ꯍꯧꯖꯤꯛ ꯃꯇꯝꯗꯤ꯫
ꯎꯝ ꯅꯍꯥ ꯑꯣꯏꯔꯤꯉꯩꯏꯗꯗꯤꯍꯥ
ꯅꯨꯉꯥꯏꯇꯦꯅꯦ꯫
ꯄꯨꯡꯒ ꯑꯗꯨꯗ ꯏꯚꯤꯅꯤꯡꯒ ꯃꯣꯔꯅꯤꯡꯒ ꯗꯔꯀꯥꯔ ꯇꯥꯗꯦꯕ꯫ ꯑꯗꯨꯝ ꯁꯥꯟꯅꯅꯤꯡꯕ ꯃꯇꯝꯧꯅ ꯑꯗꯨꯝ ꯁꯥꯟꯉ
ꯍꯥꯏꯗꯤ ꯃꯤꯅꯁꯨ ꯀꯅꯥꯝꯇꯁꯨ ꯌꯦꯡꯕꯤꯗꯦ ꯍꯥꯥ ꯃꯤꯅ꯫ ꯑꯩꯈꯣꯏ ꯐꯠꯇꯕ ꯊꯕꯛꯇꯕꯁꯨ ꯃꯤꯅꯁꯨꯨꯝ ꯎꯕꯤꯗꯦ ꯑꯗꯨ ꯃꯇꯝꯗꯗꯤ꯫ ꯃꯥ ꯃꯥ ꯊꯣꯛꯄ꯫
ꯎꯝ꯫
ꯑꯗꯨꯃꯥꯏꯅ ꯇꯧꯋꯦ ꯍꯣꯏꯗꯤ ꯑꯗꯨ ꯃꯇꯝꯗꯗꯤ ꯅꯨꯡꯉꯥꯏꯑꯕ꯫
ꯎꯝ꯫
ꯏꯔꯣꯏꯕꯒ ꯆꯠꯄꯗꯣ ꯍꯥ ꯕꯣꯜꯒ ꯁꯥꯟꯅꯔ ꯂꯣꯏꯔꯒ꯫ ꯕꯣꯜ ꯁꯥꯟꯅ ꯂꯣꯏꯔ ꯏꯔꯣꯏꯕ ꯆꯠꯂꯅꯤ꯫ ꯌꯨꯝ ꯌꯨꯝ ꯌꯧꯔꯒꯁ ꯆꯩꯒ ꯆꯥꯕ ꯌꯥꯎꯗ꯭ꯔꯣ ꯏꯔꯣꯏꯕꯒꯤ ꯆꯣꯠꯂꯒꯒ ꯂꯥꯛꯄꯗꯣ ꯑꯁ ꯈꯪꯍꯟꯗꯅꯤꯉꯥꯏ꯫ ꯀꯥꯏꯅ ꯍꯥ ꯑꯗꯨ ꯆꯩ ꯐꯖꯅ ꯆꯥꯕꯗ ꯌꯥꯎꯕꯅꯤꯅꯦ ꯑꯁ ꯅꯨꯡꯁꯤꯌꯦ꯫
ꯍ ꯍ꯫
ꯑꯍꯝ꯫ ꯕꯦꯔꯥ ꯅꯦ ꯍꯧꯖꯤꯛꯀꯥꯟꯗꯤ ꯑꯗꯨꯃꯥꯏꯁꯨ ꯐꯪꯗ꯭ꯔꯦ꯫ ꯀꯩꯗꯧ ꯂꯩꯒꯦ ꯖꯤꯛꯇꯤ꯫
ꯇꯨꯝ ꯂꯩꯌꯦꯗ꯫
ꯑꯥ꯫
ꯏꯊꯟꯗꯅꯤꯅ ꯇꯧꯐꯝꯁꯨ ꯈꯪꯗꯦ꯫
ꯑꯁ ꯀꯃꯥꯏ ꯇꯧꯒꯦ ꯍꯧꯖꯤꯛꯇꯤ ꯋꯦꯗꯔ꯫
ꯌꯥꯝ ꯁꯥꯏ ꯋꯦꯗꯔꯁꯦ꯫
ꯑꯥ ꯁꯥꯕ꯭ꯔꯥ ꯅꯣꯡꯒ ꯃꯪꯗ꯭ꯔꯣ꯫
ꯅꯣꯡꯁꯦ ꯑꯁ ꯄꯨꯡꯈꯥꯏꯃꯨꯛ ꯅꯣꯡꯃꯨꯛ ꯃꯪꯉꯅꯤ꯫ ꯄꯨꯡ ꯑꯃꯃꯨꯛ ꯑꯗꯨꯝ ꯅꯨꯡꯁꯥ ꯑꯃꯨꯛ ꯊꯣꯛꯑꯒꯅꯤ ꯀꯥꯟꯗꯒꯤ ꯈꯪꯗ꯭ꯔꯦꯅꯦ꯫
ꯕꯦꯔꯥꯅꯤ ꯍꯥ꯫
ꯑꯣꯏ꯫
ꯀꯩꯅꯣꯃ꯫ ꯁꯝꯃꯔꯒꯤ ꯗ꯭ꯔꯦꯁ ꯍꯥꯞꯇꯣꯏꯔꯣ ꯋꯤꯟꯇꯔꯒꯤ ꯗ꯭ꯔꯦꯁ ꯍꯥꯞꯇꯣꯏꯔꯣ ꯍꯥꯟꯅ ꯂꯩꯏ ꯅ ꯋꯥꯔꯤꯕꯨ꯫
ꯍꯣꯏ꯫
ꯅꯣꯡꯒ ꯆꯨꯨꯔꯗꯤ ꯏꯪꯡꯒꯅꯤ꯫ ꯅꯨꯡꯁꯥ ꯁꯥꯔꯁꯨ ꯁꯥꯅꯤ ꯐꯔꯛ ꯇꯥꯢꯅꯦ ꯑꯗꯨ ꯀꯨꯝꯕꯗꯤ
ꯁ꯭ꯋꯦꯇꯔ ꯔꯤꯠꯔꯒ ꯍꯥꯐꯦꯟ ꯇꯣꯟꯉꯒ ꯂꯩꯌꯣꯅꯦ꯫
ꯎꯝ ꯃꯥꯅꯦ ꯖꯨꯂꯥꯏ ꯐꯥꯎ ꯑꯗꯨꯝ ꯁꯥꯗꯧ ꯃꯥꯜꯂꯦꯀꯣ꯫
ꯍꯣꯏ ꯑꯗꯨꯝ ꯁꯥꯔꯅꯤꯗ꯫
ꯎꯝ ꯅꯣꯡꯗꯤ ꯂꯦꯞꯇꯧ ꯃꯥꯜꯂꯦꯗ ꯍꯟꯗꯛꯇꯤ ꯑꯦꯁ ꯖꯨꯟ ꯂꯣꯏꯔꯝꯅꯤꯅ꯫
ꯅꯣꯡꯁꯦ ꯒ꯭ꯌꯥꯟ ꯇꯥꯗꯦꯅꯦ ꯔꯤꯗꯤꯛ ꯇꯧꯕ ꯉꯝꯗꯦꯅꯦ ꯍꯟꯗꯛꯀꯤꯁꯦ꯫
ꯆꯦꯟꯖ ꯑꯣꯏꯔꯝꯅꯤꯅ ꯍꯥ ꯅꯨꯡꯉꯥꯏ ꯇꯧꯕꯅꯦ ꯁꯤꯁ ꯈꯪꯗꯦ꯫ ꯅꯣꯡ ꯆꯨꯕꯁꯦ ꯅꯨꯡꯉꯥꯏꯇꯦꯅꯦꯀꯣ ꯈꯣꯏ ꯂꯝꯕꯤꯁꯦ
ꯂꯝꯕꯤꯁꯨ ꯅꯨꯡꯉꯥꯏꯇꯦ꯫
ꯎꯝ ꯊꯕꯛꯀꯨꯝꯕ ꯆꯠꯊꯣꯛ ꯆꯠꯁꯤꯟꯁꯨ ꯅꯨꯡꯉꯥꯏꯇꯦ꯫
ꯍꯣꯏ꯫
ꯅꯨꯡꯁꯥ ꯁꯥꯕꯅ ꯁꯨꯝ ꯐꯩꯗ ꯑꯃꯔꯣꯝ ꯍꯥꯏꯔꯗꯤꯀꯣ꯫
ꯑꯝ꯫
ꯂꯝꯕꯤꯖꯦ ꯐꯠꯇꯝꯅꯦꯅ꯫
ꯍꯣꯏ꯫
ꯍꯥꯏꯕꯒꯨꯝꯅ ꯁꯤ ꯊꯥ ꯂꯣꯏꯔꯗꯤ ꯑꯗꯨꯝ ꯁꯥꯔꯅꯤꯗ ꯐꯖꯅ꯫
ꯍꯣꯏ ꯑꯗꯨꯗꯤ ꯑꯗꯨꯝ ꯑꯣꯏꯔꯅꯤꯗ ꯂꯧ ꯃꯇꯝ ꯂꯧ ꯑꯗꯨꯝ ꯂꯣꯏꯔꯛꯑꯅꯦꯕ꯫
ꯑꯥ꯫ ꯖꯨꯂꯥꯏ ꯑꯒꯁ꯫ ꯑꯗꯨꯋꯥꯏ ꯈꯪꯗꯦ ꯑꯗꯨꯒꯨꯝꯕ ꯐꯥꯎ ꯁꯥꯔꯅꯤ ꯑꯥꯒꯁ ꯐꯥꯎꯗꯤ ꯑꯗꯨꯝ ꯁꯥꯔꯅꯤꯗ꯫